ꯑꯥ ꯍꯜꯂꯣ ꯍꯦꯜꯂꯣ ꯍꯦꯜꯂꯣ
ꯍꯜꯂꯣ
ꯑꯣ ꯇꯥꯔꯕꯣ
ꯑ ꯇꯥꯔꯦ ꯌꯥꯝ ꯅꯨꯡꯉꯥꯏꯇꯕ ꯃꯥꯜꯂꯦ
ꯑ ꯑꯩꯒꯤ ꯑꯩꯒꯤ ꯔꯣꯝꯗ ꯑꯣꯏꯕ ꯖꯥꯠꯂꯥ
ꯅꯪꯒꯤ ꯔꯣꯝꯗꯒꯤ ꯑꯣꯏꯕ꯭ꯔꯥ ꯑꯩꯒꯤ ꯔꯣꯝꯗꯒꯤ ꯑꯣꯏꯕ꯭ꯔꯥ ꯍꯤꯡ ꯒ꯭ꯌꯥꯟ ꯇꯥꯗ꯭ꯔꯦ
ꯃꯅꯤꯡꯒꯤ ꯍꯥꯏꯕ ꯇꯥꯔꯦꯅꯦ ꯑꯗꯨ
ꯄꯟꯕ ꯌꯥꯗꯕꯩꯒꯣ ꯌꯥꯝ ꯌꯥꯝ ꯐꯔꯛ ꯇꯥꯋꯦ
ꯁꯤ ꯌꯥꯝ ꯍꯔꯥꯎꯔꯒ ꯑꯃꯨꯛ ꯂꯩꯔꯦ ꯀꯔꯤ ꯀꯔꯤ ꯌꯦꯟꯁꯥꯡ ꯆꯒꯦ
ꯀꯌꯥꯝ ꯋꯥꯔꯤ ꯁꯥꯟꯅꯔꯗꯅ ꯌꯥꯝ ꯍꯔꯥꯎꯔꯒ ꯑꯩ ꯍꯔꯥꯎꯏꯁꯤ ꯈꯪꯉꯤꯕ
ꯑꯦ ꯈꯪꯉ ꯀꯩꯅꯣ ꯂꯣꯏꯅ ꯈꯪꯉꯤ ꯀꯩꯅꯣ ꯈꯣꯟꯖꯦꯜꯗꯒꯤ ꯂꯣꯏꯅ ꯈꯦ ꯁꯪꯉꯦ ꯀꯩꯅꯣ ꯅꯪ ꯍꯔꯥꯎ
ꯑꯗꯨꯛ ꯌꯥꯝꯕ ꯑꯗꯨꯛ ꯌꯥꯝꯕꯗ ꯅꯗꯦ ꯌꯥꯝ ꯍꯔꯥꯎꯔꯒ ꯑꯃꯨꯛ ꯂꯩꯔꯝꯃꯦ ꯇꯧꯕ ꯑꯗꯨꯗ ꯌꯥꯝ ꯋꯥꯔꯤ ꯁꯥꯟꯅꯕꯒꯤ ꯇꯥꯏꯞꯇ ꯈꯟꯕꯗꯩꯕꯗꯤ
ꯈꯪꯉꯤꯅꯦ ꯈꯪꯉꯤꯅꯦ ꯑꯗꯨꯅꯦꯅꯦ
ꯃꯥꯂꯦꯗ
ꯃꯃꯥꯡꯒꯤꯁꯤ ꯃꯃꯥꯡꯒꯤꯗꯨꯔꯣ
ꯃꯃ ꯍꯣꯏ ꯃꯃꯥꯡꯒꯤ ꯋꯥꯔꯤ ꯁꯥꯟꯅꯔꯝꯕꯗꯣ ꯅꯪꯒꯤ ꯅꯪꯒꯤ ꯃꯨꯠꯇꯨꯁꯨ ꯌꯥꯝ ꯅꯨꯡꯉꯥꯏꯌꯦꯕ ꯍ ꯀꯔꯤ ꯋꯥꯔꯤ ꯁꯥꯟꯅꯔꯝꯒꯦ
ꯍꯥꯥ
ꯀꯔꯤ ꯋꯥꯔꯤ ꯁꯥꯟꯅꯔꯝꯒꯦꯕ
ꯏꯟꯁꯥꯡ ꯃ ꯃꯁꯤꯡ ꯍꯛꯆꯥꯡꯗ ꯀꯔꯤ ꯆꯥꯔꯗꯤ ꯐꯕ꯭ꯔꯥ ꯑꯩꯁꯦ ꯉ ꯇꯪꯗ ꯗꯣꯛꯇꯔ ꯁꯥꯔꯨꯔꯦ ꯑꯗꯨꯅꯤꯅꯦ
ꯑ ꯇꯣꯄꯤꯛꯁꯦ ꯌꯥꯝ ꯅꯨꯡꯉꯥꯏꯔꯝꯃꯅꯤꯅꯦ ꯎꯝ
ꯃꯁꯥꯗꯣ ꯈꯔ ꯁꯣꯜꯂꯦ ꯍꯥꯏꯌꯦꯕ ꯃꯥꯗꯣ ꯃꯁꯥ ꯐꯅꯕ ꯑꯦꯟꯁꯥꯡꯅ ꯅꯥꯄꯤꯒꯨꯝꯕꯗꯣ ꯃꯅꯥ ꯃꯁꯤꯡꯗꯣ
ꯑꯥ
ꯑꯩꯅ ꯑꯁꯤ ꯆꯥꯎꯑꯣ ꯎꯝ ꯑꯩꯅ ꯑꯁꯤ ꯆꯥ ꯑꯁꯤ ꯆꯥꯔꯗꯤ ꯍꯛꯆꯥꯡ ꯌꯥꯝ ꯐꯕꯅꯦ ꯑꯣ ꯌꯥꯝ ꯍꯥꯏꯕꯤꯈ꯭ꯔꯕꯅꯦ ꯃꯉꯣꯟꯗ ꯑꯁ ꯑꯗꯨꯒ ꯑꯁ ꯃꯥꯁꯦ ꯌꯥꯝ ꯍꯔꯥꯎꯔꯒ ꯂꯩꯕꯗꯨꯗ ꯑꯩꯁꯨ ꯑꯗꯨꯝ ꯍꯔꯥꯎꯈ꯭ꯔꯕ
ꯆ
ꯅꯪ ꯅꯪ ꯅꯪ ꯅꯪꯒꯤꯁꯨ ꯍꯥꯏꯕꯤꯌꯨꯔꯣ
ꯑꯩꯒꯤꯗꯤ ꯍꯛꯆꯥꯡ ꯐꯅꯤꯡꯉꯥꯏꯗ ꯍꯥꯏꯕꯤꯔꯨꯔꯅꯨ ꯍꯛꯆꯥꯡ ꯐꯅꯤꯉꯥꯏꯗꯤ ꯍꯥꯏꯕꯤꯔꯨꯔꯨꯅꯨ ꯀꯩꯅꯣ ꯑꯣꯏꯅ ꯍꯥꯏꯕꯤꯔꯨꯅꯦ ꯋꯥꯈꯜ ꯅꯨꯡꯉꯥꯏꯅꯤꯉꯥꯏ ꯅꯪꯅ ꯌꯥꯝ ꯋꯥꯈꯜ ꯅꯨꯡꯉꯥꯏꯔꯝꯕ꯭ꯔꯥ ꯍꯥꯏꯔ ꯅꯨꯡꯇꯤꯒꯤ ꯅꯨꯡꯉꯥꯏꯅꯤꯉꯥꯏ ꯑ ꯍꯥꯢ ꯕꯤꯔꯝꯃꯨ
ꯅꯪꯒꯤ ꯀꯩꯩꯅꯣ ꯑꯗꯨꯔꯣ
ꯍꯛꯆꯥꯡ ꯋꯥꯈꯜ ꯅꯨꯡꯉꯥꯏꯅꯕ ꯍꯥꯏꯕꯁꯤꯗꯤ ꯑꯗꯨꯗꯤ ꯅꯁꯥ ꯏꯁꯥ ꯏꯊꯟꯗꯅ ꯁꯦꯝꯒꯗꯕꯅꯦ ꯃꯤ ꯑꯃꯅ ꯍꯥꯏꯔꯒ
ꯍꯥꯏꯕꯗꯨꯣ ꯅꯪꯅ ꯈꯔ ꯑꯦ ꯑꯦꯛꯁꯄꯤꯔꯤꯌꯦꯦꯟꯁ ꯂꯩꯕ꯭ꯔꯥ ꯍꯥꯏꯐꯦꯠ ꯍꯥꯏꯔꯛꯑꯣꯅꯦ ꯈꯪꯉꯗꯤ ꯌꯥꯝ ꯂꯨꯕ ꯃꯥꯜꯂꯦꯗ ꯑꯩꯒꯤ ꯀꯣꯏꯁꯟꯁꯦ
ꯃꯤꯉꯣꯟꯗ ꯄꯪꯈꯥꯏ ꯍꯥꯏꯕ ꯌꯥꯕ ꯋꯥ ꯅꯠꯇꯦꯗ ꯁꯤꯗꯤ
ꯑ ꯑ ꯐꯔꯦ ꯐꯔꯦ ꯍꯥꯏ ꯑꯗꯨꯗꯤ ꯀꯅꯥꯒ ꯂꯩꯃꯤꯟꯅꯅꯣ
ꯑꯩꯒꯤ ꯑꯗꯨꯝ ꯃꯤ ꯁꯣꯔ ꯍꯣꯟꯕ ꯃꯤꯁꯤꯡꯗ
ꯎꯝ
ꯁꯣꯔ ꯁꯣꯔ ꯍꯣꯟꯕ ꯃꯤꯁꯤꯡꯅ
ꯑꯗꯨꯐꯥꯎꯗ ꯍꯥꯏꯕ ꯌꯥꯏꯗꯅ ꯏꯆꯦꯅꯤ ꯏꯌꯥꯝꯕꯅꯤ ꯇꯧꯔꯒ ꯑ ꯑꯩ ꯀꯩꯅꯣꯝꯃ ꯅꯤꯡꯁꯤꯡꯉꯛꯄ ꯌꯥꯎꯋꯦꯅꯦ
ꯇ
ꯅꯣꯏ ꯀꯩꯅꯣ ꯅꯆ ꯅꯆ ꯅꯨꯄꯤꯁꯤꯡꯒ ꯁ꯭ꯀꯨ ꯀꯥꯔꯦ ꯍꯥꯏꯕ ꯅꯠꯇ꯭ꯔꯣ
ꯑꯝ
ꯑꯗꯨꯗ ꯑꯩ ꯅꯤꯡꯁꯤꯡꯉꯛꯄ ꯅꯣꯏ ꯃꯤ ꯌꯥꯝꯃꯦ ꯍꯥꯏꯕ ꯅꯠꯇ꯭ꯔꯣ
ꯌꯥꯝꯃꯦ
ꯑꯆꯥꯆꯥ
ꯀꯃꯥꯏꯅ ꯇꯧꯁꯤꯒꯦ ꯑꯩꯈꯣꯏꯁꯦ ꯃꯤ ꯌꯥꯝꯃꯤ ꯀꯃꯥꯏꯅ ꯇꯧꯁꯤꯒꯦ ꯍꯥꯏꯅꯕ ꯑꯝꯇ ꯁꯤꯟꯕꯤꯔꯛꯑꯣꯅꯦ
ꯑꯗꯨꯗꯤ ꯌꯨꯝꯁꯦ ꯃꯊꯪ ꯃꯊꯪ ꯄꯥꯟꯕ ꯇꯥꯔꯦ ꯑꯗꯨ ꯐꯅꯕ ꯁꯤꯜꯒꯦ ꯍꯥꯏꯔꯛꯗꯤ
ꯌꯨꯝ ꯄꯥꯟꯅꯕ ꯍꯥꯏꯕꯁꯦ ꯌꯨꯝ ꯄꯥꯟꯕ ꯌꯥꯕ ꯃꯤꯗꯤ ꯌꯥꯎꯗ꯭ꯔꯤꯕ
ꯌꯥꯎꯗ꯭ꯔꯤ
ꯃꯆꯥ ꯃꯆꯥ ꯑꯣꯏꯕ
ꯅꯪꯉꯣꯟꯗꯤ ꯍꯥꯎꯕ ꯌꯥꯔꯒꯦꯅꯣ
ꯑꯩꯁ ꯑꯩꯗꯤ ꯀꯗꯥꯏꯗꯒꯤ ꯌꯥꯗ꯭ꯔꯤꯍꯦ
ꯀꯩꯗꯧꯋꯦ
ꯑꯩꯗꯤ
ꯃꯤ ꯂꯩꯁꯥꯕꯤ ꯐꯥꯔꯁꯤꯕꯨ ꯌꯥꯗꯔ꯭ꯦ ꯍꯥꯏꯔꯗꯤ
ꯂꯩꯁꯦ
ꯎꯝ
ꯁꯥꯠꯅꯤꯡꯉꯥꯏ ꯎꯝ ꯄꯣꯝꯈꯠꯂꯛꯄꯗꯣ ꯑꯗꯨ ꯃꯇꯝꯅꯦꯕ
ꯍꯥꯥ ꯂꯩꯁꯤꯗꯤ ꯁꯠꯈꯤꯗꯤ ꯇꯧꯔꯦ ꯑꯗꯨꯒ ꯁꯤꯡꯕꯣꯟꯁꯤ ꯂꯩꯇꯕ꯭ꯔꯕ ꯁꯠꯅꯤꯡꯉꯥꯏ
ꯍꯥꯏꯗꯤ ꯈꯣꯏꯃꯨꯅ ꯉꯥꯡꯂꯛꯇ꯭ꯔꯕꯅꯤꯅ
ꯑꯗ ꯑꯩꯅ ꯍꯥꯏꯁꯦ ꯁꯣꯄꯣ ꯍꯥꯝ ꯂꯩ ꯂꯩ ꯐꯖꯕꯗꯤ ꯂꯩ ꯐꯖꯕ ꯑꯃꯗꯤ ꯑꯣꯏꯔꯒ ꯁꯥꯠꯅꯤꯡꯉꯥꯏ ꯒꯥꯔꯗꯦꯟ ꯀꯩꯅꯣ ꯃꯐꯝꯗꯨꯣ ꯂꯩꯇꯕꯅꯦꯕ
ꯑꯗꯣ ꯍꯥꯏꯔꯁꯨ ꯌꯥꯏ ꯑꯗꯨꯗꯤ ꯃꯔꯨ ꯑꯣꯏꯅꯗꯤ ꯃꯔꯨ ꯑꯣꯏꯅꯗꯤ ꯈꯣꯏꯃꯨꯅꯦꯕ ꯀꯣ ꯈꯣꯏꯃꯨ ꯅ ꯂꯥꯛꯑꯒ ꯉꯪꯉꯀꯥꯟꯗꯅ ꯂꯩꯗꯣ ꯁꯠꯀꯥꯏꯔꯛꯇꯣꯏꯅꯦꯕ
ꯎꯥ ꯈꯣꯏꯃꯨꯗꯣ ꯅꯪꯅ ꯇꯥꯟꯊꯣꯛꯄ ꯑꯣꯏꯔꯝꯃꯅꯤꯗ
ꯑꯗꯨꯗꯣ ꯑꯝꯇ ꯄꯥꯏꯔꯛꯇꯕ ꯍꯥꯏꯇꯥꯔꯦ ꯑꯗꯨꯒꯤ ꯂꯩ ꯃꯅꯥꯛ ꯂꯩꯁꯤꯗ
ꯍ ꯍꯣ ꯑꯗꯨ ꯄꯥꯏꯔꯛꯄꯗꯤ ꯌꯥꯎꯒꯔꯝꯒꯅꯤꯗ ꯅꯪꯅ ꯇꯥꯟꯊꯣꯛ
ꯄꯥꯏꯔꯛꯥꯛꯄ ꯈꯥꯏꯁꯦ ꯄꯥꯏꯔꯛꯇꯦꯗꯥ ꯍꯣꯏ ꯌꯥꯝꯅꯕꯨꯗꯤ ꯄꯥꯏꯔꯛꯄ ꯌꯥꯎꯋꯦꯀꯣ ꯑꯩꯗꯤ ꯑꯗꯨ ꯂꯩ ꯃꯅꯥꯛꯇ ꯄꯥꯏꯔꯛꯀꯗ꯭ꯔꯅꯗꯤ ꯌꯦꯡꯕꯅꯦ ꯑꯗꯣ ꯌꯧꯗ꯭ꯔꯤꯉꯩꯗ ꯑꯗꯨꯝ ꯍꯟꯈꯤ
ꯑꯦ
ꯌꯦꯡꯕꯗ ꯔꯁꯤ ꯏꯌꯥꯎ ꯌꯥꯎꯗꯕ꯭ꯔꯥ ꯀꯔꯤꯅꯣ ꯈꯪꯗꯔꯦ
ꯏꯁ ꯏꯁ
ꯑꯗꯨꯒꯤ ꯑꯣꯏꯔꯝꯃꯅꯤ
ꯃꯤ ꯃꯤꯒꯤ ꯑꯗꯨꯛ ꯐꯖꯕꯗꯨꯕꯨ
ꯑꯗꯣ ꯁꯣꯝꯗꯤ ꯂꯩꯔꯥꯡꯒꯤ ꯂꯩꯀꯣꯜꯗꯒ ꯥꯄꯥꯏꯔꯨꯔꯕꯔꯕꯣ
ꯑꯩꯁꯨ ꯄꯥꯏꯗ꯭ꯔꯦꯗ ꯑꯩꯁꯨ ꯂꯩꯔꯥꯡ ꯂꯩꯔꯥꯡꯒꯨꯝꯕꯗꯨ ꯂ ꯂꯩꯥꯏꯇꯦꯅꯦ ꯏꯅ ꯍꯥꯛꯁꯗ
ꯑꯩꯈꯣꯏ ꯃꯣꯗꯤ ꯀꯩꯅꯣꯅꯤꯅꯦ ꯄꯥꯏ ꯄꯥꯏꯔꯒ ꯀꯈꯣꯏ ꯄꯥꯏ ꯄꯥꯏꯔꯒ ꯊꯤꯗꯣꯏꯅꯤꯅꯦ
ꯑꯩꯗꯤ ꯑꯦ ꯑꯗꯨꯒꯤ ꯑꯩꯗꯤ ꯑꯗꯨꯒꯤ ꯈꯣꯏꯃꯨꯗꯨ ꯑꯣꯏꯗꯕꯀꯣ
ꯅꯪꯒꯤ ꯈꯣꯏꯃꯨꯁꯤꯗꯤ ꯌꯨꯝꯗ ꯂꯩꯕ ꯈꯣꯏꯃꯨꯔꯣ
ꯑ ꯄꯪꯕꯥꯏ ꯄꯥꯏꯕ ꯍꯥꯏꯕꯗ ꯑꯗꯨ ꯐꯠꯇꯦꯕ ꯍꯥꯏꯕꯗꯤ ꯀꯩꯅꯣꯕ ꯂꯩ ꯂꯩꯔꯥꯡ ꯄꯥꯝꯃꯀꯥꯟꯗꯀꯣ ꯑꯗꯨ ꯉꯛꯇ ꯐꯖ ꯐꯖꯩ ꯍꯥꯏꯅ ꯌꯦꯡꯕꯒꯤ ꯇꯥꯏꯞꯇꯨꯗ ꯑꯣꯏꯌꯦꯕꯀꯣ ꯑꯗꯨꯒꯤ
ꯅꯪꯒꯤ ꯋꯥꯁꯤꯗꯤ ꯊꯥꯖꯍꯅꯤꯡꯉꯥꯏ ꯌꯥꯎꯗ꯭ꯔꯦ ꯁꯨꯃꯥꯏꯅ ꯍꯥꯏꯕ ꯃꯤꯁꯦ ꯊꯥꯖꯕ ꯌꯥꯕ ꯅꯠꯇ꯭ꯔꯦ
ꯋꯥꯔ ꯊꯥꯖꯗꯕ ꯀꯤꯁꯨ ꯌꯦꯡꯂꯡꯉꯅꯤ ꯍꯥꯟꯅ ꯑꯦꯛ
ꯊꯖꯩ ꯑꯦꯛꯁꯄꯤꯔꯤꯌꯦꯟꯁ ꯂꯩꯕꯅ ꯅꯠꯇꯦ ꯑꯗꯨꯝ ꯌꯦꯡꯕꯗ ꯍꯥꯏꯁꯤꯗꯤ ꯃꯤ ꯍꯥꯏꯁꯤꯗꯤ ꯑꯗꯨꯝ ꯎꯏꯗꯅ ꯅꯨꯡꯇꯤꯒꯤ ꯂꯝꯕꯤ ꯆꯠꯂꯀꯥꯟꯗ ꯑꯗꯨꯝ ꯊꯦꯡꯅꯩꯗꯅ ꯃꯤ ꯍꯥꯏꯕꯁꯤꯗꯤ ꯑꯗꯨꯅꯤꯗ
ꯑꯗꯣ ꯃꯤꯗꯨꯁꯨ ꯍꯟꯗ꯭ꯔꯦꯠ ꯄꯥꯔꯁꯦꯟꯗꯨꯗ ꯑꯩꯗꯣ ꯋꯥꯟ ꯄꯥꯔꯁꯦꯟ ꯑꯣꯏꯔꯝꯃꯛ ꯀꯅꯥ ꯈꯪꯉꯦ
ꯅꯪꯁꯦ ꯌꯥꯡꯈꯩꯒꯨꯝꯕꯗꯤ ꯑꯣꯏꯔꯝꯗꯧ ꯃꯥꯜꯂꯦ
ꯑꯦꯅꯥꯂꯥꯏꯁꯤꯁꯀ ꯌꯥꯝ ꯇꯧꯋꯦꯀꯣ
ꯑꯁ ꯅꯪꯗꯤ ꯏꯪꯔꯥꯖꯤꯒ ꯌꯥꯝ ꯂꯣ ꯂꯩ ꯏꯗ
ꯑꯦꯪꯒꯥ꯭ꯔꯥꯖꯤꯗꯣ ꯃꯔꯛ ꯃꯔꯛꯇ ꯀꯥꯎꯔꯒ ꯑꯗꯨꯝ ꯌꯥꯎꯔꯛꯑꯦꯅꯦ ꯌꯥꯗꯦꯅꯦ ꯑꯗꯨꯒꯤ ꯃꯔꯛ ꯃꯔ ꯀꯥꯎꯕꯅ ꯑꯩꯈꯣꯏꯒꯤ ꯀꯩꯅꯣꯗ ꯍꯪꯕꯅꯦꯕ ꯉꯁꯥꯏ
ꯅꯠꯇꯦꯕ ꯑꯩ ꯍꯥꯏꯦꯕ ꯑꯩꯈꯣꯏꯗꯤ ꯏꯆꯝ ꯆꯝꯖꯕꯤ ꯄꯪꯂꯕꯤ ꯂꯩꯁꯥ ꯂꯩꯔꯥꯡꯅꯤꯅ ꯑꯗꯨꯒꯨꯝꯕꯗꯨꯣ ꯈꯪꯖꯗ꯭ꯔꯦ
ꯌꯥꯔꯦꯗ ꯌꯥꯔꯦꯗ ꯑꯩ ꯑꯩꯅ ꯏꯀꯥꯏꯕ ꯐꯥꯎꯔꯦꯗ
ꯅꯠꯇꯦ ꯑꯗꯨꯝ ꯋꯥꯔꯤ ꯋꯥ ꯍꯥꯏꯕ ꯑꯗꯨꯝ ꯍꯥꯏꯕ ꯋꯥꯅꯤ
ꯑꯥ ꯑꯥ ꯏ ꯆꯃꯁ
ꯏ ꯏꯆꯝ ꯆꯝꯖꯕꯤ ꯎꯝ ꯌꯥꯝꯅ ꯁꯦꯡꯈ꯭ꯔꯕ ꯏꯆꯝ ꯆꯝꯖꯕꯤꯪ ꯉꯥꯎ ꯉꯖꯕꯤ ꯎ ꯅꯥꯇꯣꯝ ꯇꯥꯅ ꯁꯥꯠꯆꯕꯤ
ꯑꯗꯨꯅꯤꯅꯦ ꯃꯤꯅ ꯁꯅꯥ ꯀꯧꯔꯤꯁꯦ ꯍꯥ
ꯑꯗꯣ ꯑꯩꯗꯤ ꯁꯅꯥꯃ ꯤ ꯇꯥꯗ꯭ꯔꯦ ꯑꯗꯣ ꯂꯨꯄꯥꯒꯨꯝꯕꯗꯤ ꯂꯩ ꯑꯣꯏ ꯏꯒꯗꯤ ꯔꯈꯟꯒꯤ ꯍꯧꯖꯤꯛꯇꯤ ꯁꯅꯥꯁꯦ ꯌꯥꯝ ꯎ ꯇꯥꯡꯉꯕꯅꯦ
ꯑꯗꯨꯅꯦ ꯅꯪꯗꯤ ꯌꯥꯝ ꯆꯤꯡꯗ ꯆꯥꯠꯄ ꯌꯥꯝ ꯁꯦꯡꯕ ꯑꯣꯏꯕꯅꯤꯅ ꯁꯅꯥ ꯑꯣꯏꯔꯝꯒꯅꯤ ꯍꯥꯏꯕꯅꯦꯗ
ꯑꯁ ꯆꯤꯡꯗꯗꯤ ꯁꯅꯥ ꯂꯩꯇꯕꯅꯦ
ꯑꯗꯨꯒꯤ ꯅꯠꯇꯦꯗ ꯑꯩꯅ ꯍꯥꯏꯔꯤꯁꯤꯅ ꯗꯏꯔꯦꯛ ꯀꯅꯦ ꯋꯥ ꯆꯀ꯭ꯔꯅꯦ
ꯇꯥꯏꯌꯦꯕ
ꯑꯗꯨꯅꯤꯅꯦ ꯅꯠꯇ꯭ꯔꯒ ꯁꯅꯥꯗꯒꯤ ꯍꯦꯟꯅ ꯇꯥꯡꯉ ꯑꯣꯏꯕ ꯖꯥꯠꯂꯥ
ꯁꯅꯥꯗꯒꯤ ꯇꯥꯡꯕꯁꯦ ꯀꯔꯤ ꯂꯩꯒꯦ ꯁꯅꯥꯗꯒꯤ ꯍꯦꯟꯅ ꯇꯥꯡꯕꯁꯤꯅꯦ ꯌꯥꯝꯅꯗꯤ ꯂꯩꯌꯦ ꯑꯗꯣ ꯎꯝ ꯑꯗꯨꯁꯤꯡꯗꯣ ꯁꯅꯥꯗꯒꯤ ꯇꯥꯡꯕ꯭ꯔꯣ
ꯑꯦ ꯅꯠꯇ꯭ꯔꯗꯤ
ꯑꯩꯁꯦ ꯑꯗꯨꯝ ꯄꯪ ꯍꯦꯟ ꯍꯦ
ꯑꯦ ꯇꯧꯔꯦ ꯇꯧꯔꯑ ꯇ ꯑ ꯇꯧꯔ ꯑꯩꯁꯤꯗꯤꯀꯣ ꯉꯁꯤꯁꯦ ꯌꯥꯝ
ꯁꯔꯁꯤꯗ ꯏꯊꯟꯗ ꯏ ꯍꯤꯡꯍꯒꯗ꯭ꯔꯥ ꯈꯟ
ꯎꯝ ꯑꯩꯉꯣꯟꯗ ꯈꯥꯏꯔꯛꯄ ꯀꯩꯅꯣꯝꯃ ꯌꯥꯎꯔꯦꯀꯣ ꯉꯁꯤꯒꯤꯁꯤ ꯍꯥꯥ ꯑꯩꯉꯣꯟꯗ ꯈꯥꯏꯔꯛꯄ ꯑꯃ ꯌꯥꯎꯋꯦꯕ ꯉꯁꯤꯁꯦ ꯇꯥꯕ꯭ꯔꯣ ꯇꯥꯕ꯭ꯔꯛꯎ
ꯇꯥꯏꯌꯦ
ꯅꯪ ꯅꯪꯅ ꯃꯇꯦꯛ ꯂꯥꯁꯀꯤ ꯅꯨꯄꯤꯅꯦꯗꯨ ꯍꯛ ꯇꯥꯔꯦ ꯀꯩꯅꯣ ꯀꯦꯟ ꯅꯪꯅ ꯍꯥꯏꯔꯛꯏꯗ ꯇꯥꯗ꯭ꯔꯦ
ꯇꯥꯔꯕꯣ ꯍꯧꯖꯤꯛꯇꯤ
ꯍꯣꯏ ꯇꯥꯔꯦ ꯇꯥꯔꯦ ꯑꯃꯛ ꯑꯃꯔꯛ ꯀꯩꯅꯣ ꯇꯧꯕꯤꯌꯣꯅꯦ
ꯑ ꯑꯦ ꯄ ꯁꯦꯡꯉꯦꯀꯣ ꯍꯧꯖꯤꯛꯇꯤ
ꯁꯤꯉ ꯁꯤꯉ ꯐꯖꯅ ꯁꯤꯉ
ꯍꯥꯏꯗꯤ ꯑꯩꯅ ꯍꯥꯏꯗꯤ ꯅꯨꯄꯤ ꯏꯆꯝ ꯆꯝꯖꯕꯤ ꯑꯩꯅ ꯅꯨꯄꯥ ꯅꯪꯉꯣꯟꯗ ꯀꯃꯥꯏꯅ ꯈꯥꯏꯗꯣꯏꯅꯣ ꯍꯥꯏꯕ
ꯑꯦ ꯃꯣꯏꯅ ꯍꯦꯟꯅ ꯈꯥꯏꯔꯛꯑꯗꯤ ꯃꯣꯏꯅ ꯍꯦꯟꯅ ꯍꯩꯕꯅꯤꯗ ꯃꯣꯏꯅ ꯈꯥꯏꯔꯛꯄꯗꯨꯅ ꯍꯦꯟꯅꯁꯨ ꯅꯨꯡꯉꯥꯏꯑꯕꯅꯦꯗ
ꯎ
ꯍꯥ ꯌꯥꯝ ꯅꯣꯛꯑꯦꯗ ꯉꯁꯤꯒꯤꯁꯦ
ꯃꯣꯏ ꯑꯩꯗꯤ ꯑꯩꯅꯦ ꯍꯥꯏꯕ
ꯑꯥ
ꯗꯣ ꯃꯣꯏ ꯑꯅꯦꯕ
ꯎꯝ
ꯃꯣꯏꯗꯨꯗꯤ ꯑꯇꯣꯞꯄꯅꯦꯕ ꯑꯩꯅꯦ ꯍꯥꯏꯕ
ꯑꯗꯨ ꯆꯞ ꯃꯥꯟꯅꯔꯒꯦꯅ ꯅꯪꯁꯨ ꯃꯤꯅꯦ ꯃꯣꯏꯁꯨ ꯃꯤꯅꯤ
ꯇꯥꯂꯦ ꯃꯣꯏꯗꯨꯗꯤ ꯎꯝ ꯀꯔꯤꯅꯣ ꯈꯪꯗꯦ ꯃꯣꯏꯔꯣ ꯃꯤꯔꯣ
ꯍ ꯍꯣ